ꯍꯜꯂꯣ ꯃꯨꯂꯨ ꯍꯥꯎ ꯇꯕ꯭ꯔ
ꯑꯣ ꯇꯥꯔꯦ ꯇꯥꯔꯦ
ꯑꯩ ꯂꯩꯒꯦ ꯐꯣꯟ ꯇꯪꯔꯛꯖꯤꯕꫭ ꯉꯁꯤꯖꯤꯕꫭ ꯀꯩ ꯂꯩꯒꯦ ꯐꫭꯟ‌ꯇꯧꯔꯛ ꯏꯖꯦ ꯑꯥ
ꯍꯣꯏ ꯑꯗꯨꯅꯔ ꯃꯀꯟ
ꯃꯥ ꯈꫭꯟ ꯃꯥꯋꯥ ꯇꯗ꯭ꯔꯦꯗ
ꯇꯥꯗꯕ ꯀꯨꯏꯔꯦ
ꯑꯣ ꯀꯣꯏꯦꯒꯥꯏꯗꯅꯪ ꯐꫭꯟ ꯋꯥꯔꯤ ꯆꯟꯅꯒꯤꯗꯕ
ꯑꯁ ꯑꯗꯨꯅꯦ ꯇꯦꯡꯅꯒꯤꯗ꯭ꯔꯦ
ꯎꯝ
ꯍꯦ ꯔꯣ ꯁꯥꯗꯅ ꯂꯩꯀꯥꯏꯗ ꯅꯩꯁꯥ ꯂꯩꯔꯦ ꯍꯥꯏ ꯅꯦ
ꯑꯩꯔꫭ
ꯍꫭꯏꯃꯦ
ꯂꯩꯗꯦꯍꯦ ꯀꯥꯏꯗꯩꯅꯣ ꯀꯅꯥ ꯀꯅꯥ ꯍꯥꯏꯔꯛꯏꯅꯣ ꯑꯗꯨꯅ
ꯎꯝ
ꯅꫭꯏ ꯂꯩꯀꯥꯏꯗꯒꯤ ꯑꯉꯥꯡ ꯑꯝ ꯂꯩꯌꯦ ꯑ ꯑꯗꯨꯗ ꯃꯥꯏꯒꯤꯅꯦ
ꯑꯣ ꯍꯣ ꯑꯩ ꯇꯧꯗꯦꯀꯣ ꯇꯧꯗꯦ ꯑꯗꯨꯝꯕ ꯃꯣꯏꯅ ꯍꯥꯏꯖꯤꯂꯕ ꯃꯣꯏꯅ ꯉꯥꯎꯁꯟꯅꯔꯒ ꯑꯩꯉꯣꯟꯗ ꯒꯥꯔꯤ ꯇꯧꯕ ꯑꯣꯏꯔꯛꯀꯅꯦꯃꯦ ꯍꯩꯖꯤꯟꯕ ꯑꯣꯏꯔꯛꯀꯅꯦꯃꯤ
ꯐꯪꯉꯛꯏꯅꯦ ꯑꯩꯅ ꯇꯤꯟꯅꯗꯦ ꯑꯗꯨꯕꯨ ꯏꯃꯥꯟꯅꯕ꯭ꯔꯥꯅ ꯑꯩꯅ ꯍꯥꯏꯦ
ꯀꯩꯅ ꯅ ꯀꯃꯥꯏ ꯇꯧꯔꯤꯅ ꯌꯨꯝꯗ ꯇꯧꯔ ꯑꯩꯈꯣꯏ ꯂꯩꯔꯤꯒꯦ
ꯂꯩ ꯑꯗꯨꯝ ꯀꯩ ꯇꯧꯔꯒ ꯒꯦꯝ ꯁꯥꯟꯅꯈꯩ ꯈꯔ ꯁꯥꯟꯅ ꯑꯗꯩꯗꯤ
ꯑꯦ ꯐꯂꯔꯔꯕꯣ
ꯒꯦꯝ ꯁꯥꯟꯅꯔꯦ
ꯀꯖꯦꯜ ꯊꯕ
ꯁꯛꯋꯦ
ꯌꯦꯦꯅ ꯃꯥꯒꯗꯤ ꯅꯪ ꯃꯣꯕꯥꯏꯜ ꯂꯦꯖꯤꯟ ꯁꯅꯥꯕ꯭ꯔꯣ?
ꯁꯥꯟꯅꯗꯦꯗ ꯍꯋꯥꯅꯤ ꯆꯤꯟꯗꯦ
ꯍꯥꯄꯦꯅꯣ ꯅꯪ ꯑꯗꯨꯝ ꯁꯥꯟꯅꯗꯣꯏꯗꯤ ꯍꯥꯟꯅ ꯈꯔ ꯑꯩ ꯐꯣꯟꯗ ꯑ
ꯎꯝ ꯃꯣꯕꯥꯏꯜ ꯂꯤꯗꯤꯖꯦꯟꯁꯦ ꯁꯥꯟꯅꯕꯗꯤ ꯈꯔ ꯈꯔꯗꯤ ꯍꯩꯌꯦꯕꯣ ꯑꯗꯣ ꯑꯦꯀꯥꯎꯟ ꯌꯣꯟꯗꯧꯕꯒ ꯂꯩꯕ꯭ꯔꯣ ꯑꯦꯀꯥꯎꯟ ꯑꯝꯇ ꯂꯩꯒꯦꯗꯅ
ꯍꯧꯔꯒꯦꯔꯥ ꯏꯁꯄꯤꯟꯒꯗꯤ ꯀꯩꯅꯣ ꯍꯥꯏ ꯌꯥꯔꯣꯏ ꯑꯗꯨꯗꯤ ꯀꯗꯤ ꯌꯥꯝ ꯌꯥꯎꯔ ꯖꯥꯠꯅꯦꯍꯦ ꯑꯩ ꯄꯩꯁꯥ ꯃꯌꯥꯝ ꯊꯥꯗꯔꯤꯕꯃꯤ ꯀꯩꯅꯣ ꯀꯃꯥꯏ ꯐ꯭ꯔꯤꯗ ꯌꯣꯟꯗꯣꯏꯅꯣ
ꯎꯝ ꯑ ꯌꯥꯏ ꯌꯥꯏ
ꯑꯦꯔꯣ ꯅ ꯊꯅꯦꯁꯦ
ꯏꯔꯔ
ꯑꯥ ꯑ ꯑꯣꯏꯣꯏꯕ
ꯕꯦꯡ ꯦꯡꯦꯡ ꯗꯕꯪ
ꯗꯕꯪ ꯉꯔꯦ ꯗꯕꯪ ꯀꯧꯕ ꯌꯥꯎꯗꯦꯕꯀꯣ ꯗꯕꯪ ꯍꯥꯏꯕ ꯑꯣꯏꯔꯝꯃ ꯄ꯭ꯔꯗꯪ ꯍꯥꯏꯌꯣ
ꯕꯙꯪ ꯑꯣꯏꯔꯣ ꯗꯕꯪ ꯑꯣꯏꯔꯣ ꯅꯩꯗ꯭ꯔꯣ ꯅꯪ ꯑꯗꯨꯅꯦ ꯅꯪ ꯁꯥꯟꯅꯕ꯭ꯔꯥ ꯁꯥꯟꯅꯗꯕꯥꯒꯤꯡꯗꯣ
ꯏꯗꯤ ꯁꯝꯒꯤꯅ ꯑ
ꯎꯝ
ꯑ ꯍꯥꯆ ꯂꯅ ꯀꯔ ꯔꯠ ꯑꯗꯨꯃ ꯅꯁꯨ ꯍꯥꯟꯅ ꯀꯩ ꯀꯅꯤ ꯌꯥꯝ ꯁ ꯔꯝ ꯇꯏꯩꯅ
ꯑꯁ ꯕꯣꯟ ꯁꯥꯟꯃꯦ ꯐꯨꯡꯗꯤꯦ ꯐꯩꯇꯣꯅ
ꯕꯣꯟ ꯍꯥꯏꯕ ꯅꯠꯇꯔꯤꯅꯤ ꯐꯕꯣꯟ ꯦꯝ ꯍꯥꯏꯕ
ꯐꯣꯟꯒꯤ ꯒꯦꯝꯗꯤ ꯄꯥꯛꯅ ꯁꯥꯟꯅꯗꯦ ꯃꯤ ꯍꯣꯏ ꯄ꯭ꯂꯦꯌꯔ ꯑꯐꯥꯎꯕ ꯅꯦꯝꯃꯤ ꯄ꯭ꯂꯦꯌꯔ ꯀꯔꯤ ꯅꯦꯝꯃꯤ ꯐꯨꯠꯕꯣꯜ ꯁꯥꯟꯅꯕ ꯑꯩꯈꯣꯏꯅ ꯑꯗꯨꯃꯥꯏꯅ ꯃꯣꯕꯥꯏꯜ ꯂꯤꯖꯦꯜ ꯁꯥꯟꯅꯟꯗꯣꯏꯅꯣ ꯝꯒꯣ
ꯑꯣ ꯅꯪꯗꯤ ꯍꯥꯟꯅ ꯇꯥꯏꯀꯨꯟꯗꯣꯗ ꯁꯥꯟꯅꯔꯛꯏꯗꯣ ꯚꯣꯂꯤꯕꯣꯜꯗ ꯁꯥꯟꯅꯔꯛꯏꯗꯣ ꯁꯥꯟꯅꯔ ꯏ
ꯦꯁ ꯇ ꯥꯏ ꯃꯜꯇꯤꯄꯜ ꯃꯜꯇꯤꯄꯜ ꯄꯜꯒꯤꯦꯝꯁꯤꯅ ꯌꯥꯝꯗꯦ ꯂꯤꯖꯕ ꯆꯀꯕꯨꯣ ꯏꯂꯦ ꯅ ꯃꯃꯦꯗ
ꯑꯗꯒꯤ ꯀꯩ ꯀꯔꯤ ꯁꯥꯟꯅꯔꯕ ꯅꯣ ꯍꯥꯏꯣ ꯁ꯭ꯋꯤꯝꯃꯤꯡ ꯁꯥꯟꯅꯔꯠꯇ꯭ꯔꯣ ꯑꯣꯏꯣꯏꯕꯤ
ꯍꯤ
ꯄꯨꯔꯛꯄꯗꯨꯗꯤ ꯊꯥꯏꯅ ꯀꯥꯡ ꯀꯥꯏ ꯂꯣꯏꯕꯗ
ꯑꯥ
ꯑꯗꯨ ꯁꯕꯤ ꯅꯠꯇ꯭ꯔꯣ
ꯑꯦ ꯑꯗꯨꯗꯤ ꯇꯨꯔꯦꯟ ꯌꯥꯝ ꯇꯧꯔꯛꯏꯍꯦ ꯑꯩꯈꯣꯏꯁꯨ
ꯐ
ꯑꯦ ꯀꯩꯅ ꯃꯥꯒꯤꯅꯦ
ꯎꯝ
ꯑꯩꯈꯣꯏ ꯑꯩꯈꯣꯏꯒꯤ ꯑ ꯁꯥꯟꯅꯕꯁꯤꯅ ꯇꯣꯉꯥꯟꯅ ꯊꯝꯈꯒꯁꯨ ꯑꯩꯈꯣꯏꯒꯤ ꯀꯔꯤ ꯆꯠꯄꯩꯗꯣ ꯃꯣꯏꯔꯥꯡꯒꯤ ꯇ꯭ꯔꯤꯞꯇꯣ ꯀꯃꯥꯏꯅ ꯇꯧꯒꯦ ꯍꯥꯏꯅꯣꯝꯃꯦ
ꯑꯣꯔꯥꯡ ꯆꯂ ꯑꯗꯨ ꯊꯃꯣ
ꯎꯝ
ꯑꯩꯈꯣꯏ ꯍꯥꯏꯅꯕꯤ
ꯑꯣ ꯑꯩ ꯐꯣꯟꯒꯁꯦ ꯀꯩ ꯇꯧꯔꯤꯅꯤ ꯐꯣꯟ ꯁꯪꯗ꯭ꯔꯦ
ꯈꯪꯕ꯭ꯔ ꯅꯪ
ꯑꯁ ꯑꯩ ꯍꯟꯇꯛ ꯀꯩ ꯇꯧꯔꯨꯗꯅ ꯈꯣꯡꯁꯨ ꯑꯩ ꯊꯦꯛꯎꯗꯅ ꯑꯦꯛꯆꯕꯝꯗꯒ ꯀꯩ ꯇꯧꯗ꯭ꯔꯕꯅꯦꯃꯤ ꯐꯣꯡꯒꯄꯥ ꯆꯤꯛꯄ ꯑꯗꯨꯝ ꯇꯨꯝꯃ ꯂꯩꯔꯦ꯫
ꯈꯣꯡ ꯈꯣꯡ ꯕꯣꯟ ꯁꯥꯟꯅꯔꯨꯕꯅꯦꯃꯦ, ꯑꯉꯥꯡ ꯑꯃꯅ ꯀꯥꯎꯁꯜꯂꯛꯇꯅ ꯀꯩ ꯇꯧꯋꯦꯗꯅ ꯂꯩꯊꯦꯛꯈ꯭ꯔꯦꯗꯅ꯫
ꯑꫭ
ꯑꯦ ꯑꯩꯅꯕꯨꯗꯤ ꯐꯕ ꯍꯦꯜꯂꯤ ꯈꯣꯡꯐꯝ ꯆꯥꯈꯤꯗꯕꯒꯤꯅꯦꯕ꯫
ꯑꯥ
ꯍꯣꯏꯕꯅꯤꯅꯦ
ꯁꯣꯏꯕꯅꯦ ꯁꯣꯏꯕ ꯑꯣꯏꯗꯣꯏꯅꯤ ꯃꯥꯁꯨ ꯄꯥꯈꯠꯆꯔꯤꯅꯤꯗ ꯑꯉꯥꯡꯗꯨꯅ ꯍꯥꯏꯗꯤ
ꯋꯥ
ꯍꯥꯥ
ꯍꯪꯒꯥꯥꯏꯗ
ꯑꯣ ꯑꯗꯨꯗꯤ ꯐꯔꯦꯗ
ꯑꫭ
ꯑꯥ
ꯊꯕꯥ
ꯈ꯭ꯋꯥꯡꯗꯣ ꯒꫭꯍꯥꯇꯤ ꯆꯠꯂꯨꯔꯦ꯫ ꯂꯌꯦꯡꯕ ꯌꯦꯡꯑꯦ ꯑꯝ ꯑꯌꯦ ꯑꯥꯏ ꯒꯦꯂꯧꯔꯦ ꯑ ꯑꯦꯝ ꯑꯥꯔ ꯑꯥꯏ ꯂꯧꯕꯗꯒꯤ ꯒꯤ ꯑꯦ ꯑꯦꯜ ꯑꯦ ꯑꯦꯁ ꯋꯥꯟ ꯌꯥꯎꯔ ꯂꯩꯔꯝꯕꯅꯤꯗ ꯑꯦꯁ ꯐꯣꯔ ꯑꯦꯁ ꯐꯥꯏꯚꯅ ꯑꯃꯃꯛ ꯑꯦꯁ ꯋꯥꯟ ꯌꯥꯎꯔꯝꯕꯅꯦ꯫ ꯁꯤꯁꯨ ꯀꯔꯤꯝꯇ ꯅꯠꯇꯦ ꯕꯣꯜ ꯁꯥꯟꯅꯕꯒꯤ ꯃꯍꯩꯅꯤ ꯐꯪꯉꯤ ꯑꯦꯁ ꯋꯥꯟ ꯍꯥꯏꯁꯦ ꯑꯩꯈꯣꯏ ꯈꯪꯗꯦꯕ꯫ ꯃꯣꯏꯅ ꯍꯥꯏꯔꯛꯄ ꯑꯦꯁ ꯋꯥꯟ ꯗꯣꯛꯇꯔꯅꯤꯌꯦ꯫ ꯃꯣꯕꯥꯏꯜ ꯂꯤꯖꯦꯟꯁꯤꯅ ꯐꯔ ꯂꯩꯔꯝꯃꯦꯗ꯫
ꯁꯣꯛ ꯇꯕ
ꯎꯝ ꯆꯥꯕ ꯊꯛꯄꯁꯨ ꯑꯦ ꯑꯗꯨꯒꯤꯁꯨ ꯁꯣꯄꯣꯝꯝꯕꯗꯤ ꯂꯥꯛꯑꯝꯒꯅꯤꯀꯣ
ꯑꯣ
ꯎꯝ ꯑ
ꯋꯥꯎꯜ ꯇ ꯌꯥ ꯃꯃꯔꯣ
ꯃꯅꯦ ꯀꯩꯖꯪ ꯆꯥꯔꯒꯦ ꯏꯟꯖꯥꯡ ꯆꯥꯕꯣ ꯐꯪꯗ꯭ꯔꯦꯅꯦ ꯐꯣꯟꯁꯦ ꯑꯗꯨꯝ ꯀꯩ ꯇꯧꯕꯗꯒꯤ ꯄꯥꯏꯅꯈꯤꯕꯗꯒꯤ
ꯔꯥꯡ
ꯑꯥ ꯑꯗ ꯇꯥꯏꯌꯦ ꯇꯥꯏꯌꯦ ꯑꯥ
ꯎꯝ ꯆꯚꯥꯏ ꯇꯥꯏ
ꯎꯝꯝ
ꯑꯦ
ꯑꯥ
ꯑ ꯑꯗꯨ ꯑꯩꯗꯤ ꯑꯥ
ꯑ ꯑꯁ ꯑꯍꯥꯎꯕ ꯌꯥꯝ ꯆꯥꯏꯖꯥꯅꯤꯅꯦ
ꯎ ꯎꯝ
ꯀꯩꯅꯣ ꯉꯥꯅꯨ ꯆꯥꯁꯤꯅꯁꯨ ꯀꯧꯔꯛꯇꯦ ꯀꯩꯒꯤꯅꯣ
ꯆ
ꯁꯝꯕꯅ ꯕꯁ
ꯑꯥ ꯑ ꯑꯣ ꯈꯪꯉꯦ ꯈꯪꯉꯦ
ꯍ
ꯑꯥ
ꯑꯗꯨꯕ
ꯑꯣ ꯑꯣ ꯑꯆꯥ ꯑꯆꯥ ꯍꯥꯎꯕ꯭ꯔꯣ
ꯑ ꯍ ꯍ ꯆꯥꯕꯒꯤ ꯏꯟꯖꯥꯡꯗꯣ ꯈꯔ ꯂꯦꯝꯕ
ꯑꯣ
ꯑꯗ ꯀꯌꯥ ꯇꯣꯜꯗ ꯇꯧꯕꯕꯨ ꯆꯂ
ꯑꯥ
ꯑ
ꯑꯥ
ꯍ
ꯑꯣ
ꯍꯖꯥꯛ
ꯉꯁꯤꯗꯤ ꯅꯨꯡꯁꯥꯥꯁ ꯈꯔ ꯌꯥꯛꯑꯦꯅ ꯆꯝꯐꯨꯠ ꯑꯣꯏꯅ ꯇꯧꯔꯦ ꯆꯝꯐꯠꯂꯒ ꯀꯝ ꯇꯔꯦ ꯃꯥ ꯌꯦꯟ ꯃ ꯇꯣꯟꯗꯣ ꯍꯣꯡꯕ꯭ꯔꯅ ꯁꯧꯒ꯭ꯔꯤꯒꯤ ꯃꯍꯨꯠꯇ ꯆꯝꯐꯨꯠ ꯑꯣꯏꯅ ꯍꯥꯞꯆꯤꯜꯂꯦ ꯃꯥꯏꯔꯦꯟ ꯃꯇꯣꯟꯅꯦ ꯑꯗꯒꯤ ꯀꯥ ꯍꯋꯥꯏ ꯑꯇꯤꯡꯕ ꯑꯩꯈꯣꯏꯒꯤ ꯃꯪꯒꯟꯗꯣ ꯑꯗꯨꯅꯦ ꯂꯩ ꯑꯗꯨꯝ ꯑꯗꯨꯒ ꯇꯧꯔꯒ ꯉꯧꯕꯒ ꯆꯥꯔꯦ
ꯄ ꯅꯣꯏꯃꯥꯅ
ꯍꯥ
ꯑꯍꯥꯎ ꯉꯥꯛꯇꯅꯦ ꯀꯩꯅꯣ ꯆꯥꯏꯁꯦ ꯑꯆꯝꯕꯁꯦ ꯈ꯭ꯋꯥꯏ ꯍꯥꯎꯕꯅꯤꯅꯦ
ꯎꯝ
ꯁꯤꯖꯣ ꯆꯦꯟ ꯃꯈꯜ ꯑꯃꯅꯦꯕ ꯑꯩꯈꯣꯏꯒꯤ ꯑꯥ ꯃꯣꯏꯔꯥꯡꯒꯤꯠꯇ
ꯃꫭꯏꯔꯥꯡ ꯏꯅꯔꯖ
ꯎꯝ ꯑꯣ ꯍꯣꯏ ꯍꯣꯏ ꯑꯥ ꯑꯗꯨ ꯍꯥꯏꯒꯦꯅꯁꯨ ꯇꯧꯔꯑꯝꯕ ꯑꯩꯁꯦ ꯍ ꫭꯍꯣ ꯭ꯒꯔꯨꯨꯞ ꯇ ꯒ꯭ꯔꯨꯞꯇ ꯂꯥꯎꯅꯔꯁꯤꯀꯣ ꯑꯗꯨꯗꯤ ꯍꯣꯏ ꯍꯣꯏ ꯊꯝꯃꯦ ꯑꯩ ꯏꯇꯥꯎ ꯑꯥ